ꯍꯜꯂꯣ
ꯑꯥꯎ ꯇꯥꯔꯕ
ꯑꯥ ꯇꯥꯔꯦ ꯆꯦ
ꯅꯨꯡꯉꯥꯏꯇꯦ ꯑꯍꯥꯟꯕ ꯌ ꯑꯣꯏꯅ ꯇꯧꯗꯤ ꯐꯣꯟ ꯆꯠꯇꯕꯦ ꯍꯥꯏ ꯇꯧꯋꯦ
ꯑꯗꯨꯅꯦꯅꯦꯕꯧ ꯅꯨꯡꯉꯥꯏꯇꯦ ꯑꯗꯣ ꯑꯩꯅꯗꯤ ꯄꯥꯏꯗꯤ ꯄꯥꯏꯈꯠꯂꯦ ꯊꯨꯅ ꯀꯛꯈꯤꯕꯅꯦ ꯃꯊꯣꯗ
ꯎꯝ
ꯃꯔꯨ ꯃꯈꯣꯡ ꯑꯩꯅ ꯍꯜꯂꯨ ꯍꯜꯂꯨ ꯍꯥꯏꯔ ꯁꯨꯡꯇꯥ ꯇꯥꯗꯦꯕ
ꯈꯟꯇ ꯇꯥꯔꯦ ꯑꯩꯉꯣꯟꯗ ꯅꯪ ꯍꯤꯞꯄꯔꯥ
ꯍꯦ ꯄꯥꯝꯃꯦꯅꯦ
ꯕꯥꯏ ꯆꯂꯨ ꯌꯥꯇꯥ
ꯑ ꯑꯁ ꯕꯖꯥꯔ ꯁꯥꯔꯝꯉꯅꯤ ꯍꯧ
ꯍꯥꯏꯌꯦꯁ ꯍꯥꯏꯁꯦ ꯑꯣ
ꯑꯗꯨꯅꯦ ꯍꯥꯏꯗꯤ ꯃꯤꯅꯤꯟꯗꯨꯒ ꯁꯥꯔꯀꯥꯟꯗ ꯆꯠꯄꯁꯦ ꯌꯥꯝ ꯇꯜꯂꯦ ꯍꯥꯏꯕ
ꯍꯣꯏ ꯁꯥꯕꯗꯣ
ꯎꯝ
ꯀꯃꯥꯏꯅꯣ ꯍꯥꯏꯗꯕꯗꯤ
ꯎꯝ
ꯆꯨꯝꯅꯒꯤ ꯅꯨꯡꯁꯥ ꯑꯣꯏꯗꯦ ꯍꯥꯏꯕꯁꯤ ꯁꯥꯥꯁꯤ ꯀꯥꯟꯅꯖꯩ
ꯑꯧ
ꯁꯨꯝ ꯅ ꯉꯥꯏꯍꯥꯛ ꯁꯥꯕꯗꯣ ꯅꯠꯇꯦꯕ ꯇꯧꯔꯔꯤ ꯊꯕꯛꯁꯦ
ꯑꯃꯁꯨꯡ ꯀꯩꯅꯣ ꯆꯥꯏ ꯀꯔꯤꯅꯣ ꯈꯥ ꯅꯠꯇꯦ ꯀꯔꯤ ꯀꯔꯤ ꯃꯥꯏꯔꯦꯟ ꯊꯣꯡꯕ ꯃꯥꯏꯔꯦꯟ ꯃ ꯀꯨ ꯀꯥꯡꯪꯈꯒ
ꯃ ꯃꯀꯨ ꯑꯗꯨꯝ ꯆꯥꯅꯍꯝꯅꯨ
ꯑ
ꯅꯪꯉꯣꯟꯗ ꯄꯥꯎ ꯍꯥꯎꯅꯔꯣꯁꯦ
ꯐꯥꯎꯅꯥꯗꯦꯗ ꯑꯁꯤꯒꯤꯗꯤ ꯍꯧꯅꯗ꯭ꯔꯦ ꯉꯁꯤꯒꯤ ꯉꯁꯤꯒꯤ ꯚꯥꯏꯔꯦꯜ ꯑꯃ ꯆꯠꯄꯗꯨꯒꯤꯔ ꯊꯥꯒꯠꯅꯕꯗ
ꯑꯣ ꯑꯁ ꯑꯩ ꯅꯨ ꯄꯦ ꯑꯗꯨꯗ ꯑꯩ ꯀꯤꯕꯨꯈꯤꯖꯩꯕꯣ
ꯑꯁꯦ ꯃꯌꯥꯝ ꯊꯥꯖꯗꯦ ꯃꯕꯥꯅꯤꯗꯣ ꯌꯥꯝ ꯊꯤꯅ ꯋꯥꯃꯤꯟꯅꯔꯛꯄꯅꯦꯕ
ꯑꯗꯨꯅ ꯍꯥꯏꯁꯦ ꯈꯩꯅꯧ ꯁꯥꯏꯅ ꯇꯧꯔꯤꯁꯤꯕ
ꯈꯪꯗꯦꯉꯣ ꯑꯗꯨ ꯎꯔꯨꯕꯗꯒꯤ ꯀꯕꯤꯠ ꯌꯥꯝ ꯌꯥꯎꯗꯕ ꯋꯥꯅꯤ ꯉꯁꯤ ꯅꯨꯃꯤꯠꯁꯤꯃ
ꯍꯔꯣ ꯄꯥꯎ ꯐꯗ
ꯐꯥꯎꯅꯔꯕ ꯅ ꯍꯧꯔꯝꯕꯅꯦ ꯑꯩꯅ ꯍꯧꯕ ꯑꯗꯨꯗ
ꯑꯗ ꯑꯩꯈꯣꯏꯅ ꯉꯁꯥꯏ ꯍꯥꯏ ꯃꯣꯏ ꯅꯣꯏ ꯍꯔꯣꯏꯗꯤ ꯍꯥꯏꯗꯣ ꯑꯩꯈꯣꯏꯗꯤ ꯆꯥꯕ ꯈꯣꯠꯂꯕ ꯃꯤꯅꯤꯠ ꯇꯔꯥ ꯇꯔꯥꯒꯨꯝꯕ ꯋꯥꯔꯤ ꯄꯨꯡꯈꯥꯏꯊꯟꯗꯗꯤ ꯑꯗꯨꯝ ꯃꯇꯝ ꯂꯩꯇꯦꯅ ꯈꯟꯅꯔꯒ ꯋꯥꯔꯤ ꯁꯦꯅꯕꯖꯦ ꯌꯥꯝ ꯀꯨꯏꯗ꯭ꯔꯥ ꯍꯥꯏꯕꯗꯤ ꯅꯪ ꯈꯠꯅꯔꯗꯤ ꯃꯔꯩ ꯇꯧꯔꯗꯤ ꯋꯥꯔꯤ ꯁꯥꯟꯅꯕ ꯌꯥꯝ ꯀꯨꯏꯕꯗꯣ ꯃꯔꯩ ꯊꯤ ꯂꯩꯔꯦꯅ ꯍꯥꯏꯔꯕꯅꯦꯕ
ꯍꯥ
ꯃꯥ ꯃꯥ ꯐꯣꯟ ꯇꯧꯔꯛ ꯑꯥꯝꯃꯤꯔꯣ
ꯑꯥ ꯑꯁ ꯈꯪꯗꯦꯗ ꯅꯨꯄꯤꯗꯨꯖꯨ ꯌꯥꯝ ꯉꯝꯗ꯭ꯔꯣ ꯍꯥꯏꯗꯤ ꯃꯤꯗꯤ ꯄꯨꯔꯥ ꯕꯤꯗꯤꯑꯣ ꯊꯥꯒꯠ ꯇꯅ ꯈꯣꯠ ꯇꯅ ꯇꯧꯔꯕ ꯐꯥꯎꯔꯒ ꯂꯩꯔꯕꯒ ꯂꯩꯔꯕ ꯃꯤꯅꯤ ꯍꯣꯏ ꯍꯣꯏ ꯍꯣꯏ ꯑꯗꯨ ꯃꯥꯅꯒ ꯅꯨꯄꯤ ꯅꯨꯞ ꯄꯈꯪ ꯅꯦꯁꯨ ꯅꯠꯇꯦ ꯃꯆꯥ ꯑꯃꯁꯨ ꯂꯩꯔꯦ ꯈꯪꯉꯕꯗꯨꯗ ꯌꯦꯡꯉꯨ ꯅꯦ
ꯃꯥꯁꯨꯨ ꯃꯧꯅꯦ ꯍꯥꯏꯗꯥꯏꯅꯦ
ꯍꯥꯏꯕꯅꯦ ꯑꯗꯨ ꯑꯁ ꯈꯪꯗꯦꯗ ꯃꯃꯥꯏ ꯏꯀꯥꯏ ꯌꯥꯝ ꯈꯪꯗꯦ ꯑꯥ ꯍꯥꯏꯕꯅꯦ
ꯃꯁꯥ ꯌꯥꯏ ꯖꯥꯠꯂꯣ
ꯈꯪꯗꯤꯌꯦ ꯑꯗꯨꯗꯤ ꯑꯗꯣ ꯍꯧꯖꯤꯛꯀꯤ ꯌꯥꯝ ꯃꯌꯥꯝꯅ ꯌꯦꯡꯅꯔꯤꯕꯗꯨꯗꯗꯤ ꯃꯆꯥ ꯑꯉꯥꯡ ꯑꯃꯥꯒꯤ ꯐꯣꯇꯣ ꯑꯃꯥꯗꯩ ꯂꯣꯏꯃꯛ ꯍꯛꯇ ꯊꯦꯠꯆꯜꯂꯦꯕ ꯅꯨꯄꯤꯗꯨꯒꯤꯔ ꯅꯨꯄꯥꯗꯨꯒꯤꯔꯗꯤ ꯈꯪꯗ꯭ꯔꯕ ꯑꯗꯨꯒ
ꯀꯥꯏꯗꯩ ꯑꯉꯥꯡꯅꯣ
ꯈꯪꯗꯦꯗ ꯃꯣꯏ ꯐꯦꯁꯕꯨꯛꯇ ꯀꯩꯗ ꯊꯥꯒꯠꯅꯔꯛꯄꯗꯗꯤ ꯃꯕꯥꯅꯤꯒꯤ ꯕꯤꯗꯤꯑꯣ ꯑꯗꯨꯏ ꯃꯃꯥꯡꯗ ꯑꯉꯥꯡ ꯑꯃꯒꯤ ꯏꯁꯇꯤꯀꯔ ꯂꯣꯏ ꯅꯞꯄꯅꯦ
ꯑꯗꯨ ꯏꯁꯇꯤꯀꯔ ꯅꯞ ꯄꯨꯅꯨꯗꯅ ꯈꯨꯝꯖꯤꯟꯕꯅꯤ ꯀꯩꯅꯣ
ꯎꯝ ꯑꯩꯗꯤ ꯑꯉꯥꯡ ꯑꯣꯏꯔꯕꯣꯏ ꯅꯤꯡꯉꯨꯔꯦ ꯅꯨꯄꯤꯗꯣ ꯃꯧꯅꯦꯗꯤ ꯍꯥꯏꯕꯅꯦ ꯑꯃꯥ ꯗ꯭ꯔꯤꯝꯁ ꯀꯝ ꯇꯔꯨꯅꯦ ꯇꯧꯕꯗꯣ ꯈꯪꯕ꯭ꯔꯥ
ꯎꯝ ꯅꯣꯡ ꯇꯪ ꯎꯔꯝꯃꯤ ꯀꯩꯅꯣ ꯑꯗꯨꯕꯣ ꯐꯦꯁ ꯔꯨꯛꯇ ꯃꯥ ꯉꯥꯛꯇ ꯉꯥꯏꯍꯧꯔꯦ
ꯑꯥ ꯑꯁ ꯑꯩꯅ ꯊꯤꯒꯠꯂꯤꯀꯣ ꯉꯥꯏꯍꯥꯛꯇꯪ ꯆꯥꯛ ꯆꯥꯔꯨꯔꯒ ꯍꯜꯂꯛꯄꯗ ꯃꯕꯥꯅꯤ ꯉꯥꯛ ꯉꯥꯏꯔꯝꯕ ꯋꯅꯦ
ꯅꯪ ꯅꯣꯏ ꯍꯦꯔꯣꯟꯅ ꯐꯣꯟ ꯇꯧꯔꯛꯏꯗꯨꯒ ꯅꯪ ꯈꯠꯅ ꯅꯪ ꯈꯠꯅ ꯀꯩꯒꯤ ꯍꯧꯖꯜꯂꯤꯅꯣ
ꯑꯁ ꯑꯥ ꯀꯩ ꯑꯩꯅ ꯑꯥ ꯑꯗꯨꯒꯤꯗꯣ ꯑꯗꯨꯏ ꯐꯣꯇꯣꯗꯣ ꯎꯔꯥꯕ ꯍꯪꯉꯦꯗꯅ ꯚꯤꯗꯤꯑꯣ ꯀꯩꯀꯥꯗꯣ
ꯍ
ꯑꯗ ꯃꯥꯅ ꯎꯗ꯭ꯔꯤ ꯑꯅ ꯍꯥꯏꯔꯛꯄ ꯑꯗꯨꯒ ꯑꯩꯅ ꯑꯗꯨꯒꯤꯗꯣ ꯐꯦꯁꯕꯨꯛ ꯗꯒꯤꯗꯣ ꯁꯦꯌꯔ ꯇꯧꯁꯟꯕ ꯑꯗꯨꯒ ꯑꯁ ꯍꯧꯖꯤꯛ ꯃꯇꯝꯁꯦ ꯇꯟꯕꯨ ꯇꯜꯂꯦꯗ ꯇꯧꯁꯟ
ꯃꯥꯅꯔꯕ
ꯑꯩꯅ
ꯏ ꯀ ꯀ
ꯑꯦ ꯑꯥ ꯃꯤꯅ ꯄꯨꯛꯇꯥꯎ ꯇꯧꯔꯒ ꯃꯤ ꯂꯣꯏꯅꯃꯛ ꯑꯣꯏꯒꯗꯧ ꯅꯠꯇꯦꯠ ꯇꯧꯗꯤ ꯇꯧꯔꯛꯄꯅꯦ ꯑꯗꯣ ꯑꯁ ꯄꯛꯇꯦꯗ ꯄꯛꯇꯦꯗ ꯃꯣꯏ ꯑꯗꯨꯃꯥꯏꯅ ꯍꯥꯏꯔꯛꯄꯗꯣ
ꯊꯥꯖꯗ꯭ꯔꯦꯕ
ꯑꯗꯨꯅꯦ
ꯄꯨꯛꯅꯤꯡꯁꯦ ꯁꯒꯥꯗ ꯊꯣꯡꯉ ꯂꯨꯝꯗ꯭ꯔꯥꯅꯣ ꯀꯩꯅꯣ ꯈꯪꯗꯦ ꯍꯥꯏꯕ
ꯑꯗꯨꯅꯦ ꯑꯩꯒꯤ ꯑꯩ ꯑꯩꯅ ꯌꯥꯝꯅ ꯅꯣꯛꯅꯤꯡꯕ ꯈꯪꯗꯦꯗ ꯑꯁ ꯃꯕꯥꯅꯤꯒꯤ ꯚꯤꯗꯤꯑꯣ ꯉꯥꯡ ꯉꯥꯏꯍꯧꯔꯦ
ꯑꯗꯨꯌꯥꯝ ꯋꯥꯅ ꯍꯧꯃꯤꯟꯅꯔꯛ ꯑꯦ
ꯎꯝ ꯅꯨꯄꯥꯗꯣ ꯑꯃ ꯥꯃꯃꯤꯠꯇ ꯄꯩꯁꯥ ꯄꯥꯏꯔꯝꯗ꯭ꯔꯒ ꯄꯥꯏꯈꯠꯂꯛꯄꯗꯨꯗ ꯇꯧꯔꯤꯅꯦ ꯍꯥꯏꯕ
ꯍꯥꯏꯒꯂ ꯏ ꯇꯣ ꯈꯪꯗꯦꯗ ꯑꯗꯨ ꯑꯩꯅ ꯑꯃꯨꯛ ꯈꯜꯂꯤꯁꯦ ꯃꯤꯁꯤꯡꯁꯦ ꯇ꯭ꯔꯣꯜ ꯇꯧꯕꯗꯒꯤ ꯏꯀꯥꯏ ꯃꯟꯗꯅ ꯑꯃꯨꯛ ꯁꯤꯗꯣꯛ ꯈꯔꯥꯗꯤ ꯌꯦꯡꯉꯣ
ꯁꯤꯕꯨꯗꯤ ꯁꯤꯔꯣꯏꯗ ꯃꯃꯥꯏꯀꯥꯏ ꯈꯪꯗꯕ ꯃꯤ ꯑꯣꯏꯗꯣꯏꯅꯤ ꯀꯩꯅꯣ
ꯅꯕꯨ ꯅꯨꯄꯤꯗꯣ
ꯑꯣ ꯅꯨꯄꯤꯗꯣ ꯁꯤꯔꯣꯏꯌꯦ ꯁꯤꯔꯣꯏꯌꯦ ꯀꯩꯅꯣ ꯇꯧꯕꯅꯦ ꯃꯥꯒꯤ ꯑꯁꯦꯡꯕ ꯅꯨꯄꯤꯗꯣ ꯈꯪꯕ꯭ꯔꯥ
ꯎꯝ
ꯑꯁꯦꯡꯕ ꯅꯨꯄꯤꯗꯣ ꯀꯩꯅꯣꯒ ꯇꯧꯔꯦ ꯍꯥꯏꯕ ꯑꯃ ꯃꯥꯗ ꯁꯥꯎꯅꯤꯡꯕꯒꯤꯔ ꯈꯪꯗꯦ ꯑꯃ ꯁꯤꯃꯥ ꯑꯃ ꯂꯩꯕꯅꯤꯅꯦ ꯑꯗꯨꯒꯤꯗ ꯀꯦ ꯊꯣꯛꯀꯦ ꯇꯧꯔꯒ ꯑꯃ ꯂꯩꯕꯅꯦ ꯑꯗꯨꯒꯤ ꯔꯤꯜꯁꯇꯣ ꯅꯝꯃꯒ ꯊꯥꯒꯠꯂꯕꯣ ꯉꯁꯤ
ꯀꯗꯥ ꯍꯥꯏꯗ
ꯏꯟꯁꯇꯥꯗ
ꯏꯉꯅꯦ ꯑꯇ ꯏꯁꯀꯔꯤꯟ ꯀ ꯑꯗꯨꯝ ꯇꯧꯔ ꯊꯥꯔꯛꯑꯣ ꯑꯩꯈꯣꯏꯗꯤ ꯑꯩꯗꯤ ꯏꯟ ꯆꯐꯥꯏꯗꯅꯣ ꯈꯪꯗꯦ ꯑ ꯅꯨꯄꯤꯗꯨꯒꯤ ꯑꯦꯀꯥꯎꯟꯗꯅꯕ
ꯑ ꯅꯨꯄꯤꯗꯨꯒꯤ ꯅꯨꯄꯤꯁꯤ ꯑ ꯍꯣꯔꯦꯟ ꯊꯤꯔꯒ ꯑꯃꯨꯛ ꯊꯥꯔꯛꯀꯦ ꯑꯩ ꯉꯁꯥꯏ ꯐꯣꯂꯣꯗꯤ ꯇꯧꯍꯧꯗꯔꯦꯕꯀꯣ ꯑꯗꯨꯒ ꯑꯗ ꯉꯁꯥꯏ ꯌꯦꯡꯗꯤ ꯌꯦꯡꯒꯤꯈꯤꯕꯅꯦ ꯅꯨꯄꯤꯗꯨꯣ ꯑꯦꯀꯥꯎꯟꯗꯣ ꯆꯪꯉꯒ ꯊꯦꯡꯅꯔꯛꯄ ꯃꯌꯥꯝꯅꯅꯦ ꯈꯪꯉꯕ꯭ꯔꯥ ꯌꯥꯝ ꯊꯤ ꯊꯤ ꯉꯥꯡꯕꯤꯖꯥꯠꯅꯤ ꯅꯨꯄꯥꯗꯣ
ꯉꯥꯡꯉꯦ ꯑꯗꯨꯅꯦ ꯑꯩꯅ ꯍꯥꯏꯖꯩ ꯑꯗꯒꯤ ꯑꯩ ꯅꯨꯄꯤꯗꯨꯁꯨ ꯉꯥꯛꯛꯇꯕ ꯌꯥꯔꯦ ꯏꯕ ꯅꯨꯄꯤꯗꯨꯁꯨ
ꯑꯗꯨꯅꯦ ꯌꯥꯔꯏꯕ ꯅꯠꯇꯦ ꯅꯨꯄꯤꯗꯣ ꯅꯨꯄꯤꯗꯣ ꯂꯩꯔꯒꯦꯅ ꯇꯧꯔꯛꯄ ꯃꯥꯟꯗ꯭ꯔꯣ ꯃꯥꯏ ꯃꯉꯣꯟꯗꯨꯗꯤ ꯏꯁꯇꯦꯇꯁ ꯗꯥꯏꯔꯦꯛ ꯊꯝꯃꯏꯅꯦ ꯍꯥꯏꯕ
ꯇꯦꯛꯁꯟꯗꯕ ꯌꯥꯕꯖꯥꯔꯗꯁꯨ ꯒꯥꯁ
ꯅꯠꯇ꯭ꯔꯦ ꯌꯥꯗ꯭ꯔꯁꯦ
ꯑꯗꯨ ꯍꯧꯁꯦ ꯁꯤꯅ ꯂꯥꯏꯅꯥ ꯑꯃ ꯑꯣꯏꯔꯛꯇꯣꯅꯦꯕ
ꯌꯥꯝ ꯈꯜꯂꯨꯅꯦ ꯀꯦꯔ ꯀꯦꯔꯒ ꯅꯨꯡꯉꯥꯏꯖꯩ
ꯅꯪꯅ ꯉꯔꯥꯡ ꯍꯥꯏꯕꯗꯣ ꯑꯗꯨꯃꯛꯅꯦꯅꯦ ꯇꯧꯗꯣꯏꯁꯤ ꯅꯪ ꯉꯔꯥꯡ ꯉꯔꯥꯡ ꯍꯥꯏꯕꯗꯨꯕ ꯑꯃ ꯑ ꯍꯥꯏꯕꯗꯤ ꯀꯩ ꯍꯥꯏꯇꯣꯏꯅꯣ ꯅꯉꯥꯏ ꯍꯥꯏꯕꯗꯣ ꯍꯥꯏꯕꯗꯤ ꯀꯩꯁꯨ ꯗꯔꯀꯥꯔ ꯑꯣꯏꯗꯕꯗꯣ ꯂꯩꯔꯁꯨ ꯌꯥꯏ ꯂꯩꯇ꯭ꯔꯁꯨ ꯌꯥꯏꯅ ꯈꯜꯂꯒ ꯑꯩꯅ ꯇ꯭ꯔꯤꯠ ꯇꯧꯕꯗꯣ ꯑꯗ ꯑꯩꯁꯦ ꯑꯗꯨꯃꯥꯏꯅ ꯇꯧꯒ ꯇꯧꯕꯁꯦ ꯍꯌꯦꯡꯁꯦ ꯈꯦꯆꯁꯦ ꯃꯥꯁꯦ ꯁꯟꯗꯦꯗ ꯂꯥꯛꯀꯅꯤꯔꯦ ꯍꯥꯏꯕ ꯃꯥꯦ ꯃꯤꯁꯀꯨꯂꯝꯅꯤ ꯄꯂꯝ ꯑꯩꯁꯦ ꯀꯣꯜꯦꯛ ꯍꯧꯖꯤꯛꯐꯥꯎ ꯀꯣꯜꯕꯦꯛ ꯇꯧꯗ꯭ꯔꯤꯑꯔꯤꯕ ꯑꯩꯁꯦ ꯃꯥꯁꯦ ꯑꯗ ꯃꯥꯒꯤ ꯑꯩꯁꯦ ꯑꯩꯒꯤꯁꯤꯗ ꯁꯃꯟ ꯃꯥꯃꯣꯟꯗꯤ ꯎꯔꯝꯒꯅꯦꯕ ꯑꯩꯁꯨ ꯊꯕꯤꯁꯨ ꯈꯠꯅꯍꯧꯕ ꯉꯥ ꯊꯛꯅꯦꯅꯕꯕ ꯊꯥꯕꯤꯁꯤꯡꯁꯦ ꯁꯤꯁꯤꯁꯨ ꯍꯧꯛꯁꯦ
ꯑꯥ
ꯑꯗ ꯈꯪꯗꯦ ꯍꯥꯏꯗꯤ ꯈꯦꯇ ꯀꯟꯐꯥꯔꯝ ꯍꯣꯔꯣꯏ ꯅꯨꯡꯗꯥꯡ ꯇꯥꯗꯣꯏ ꯃꯅꯥ ꯃꯁꯤꯡꯗꯤ ꯂꯣꯏ ꯁꯦꯝꯂꯨꯔꯈ꯭ꯔꯦꯅꯤ ꯑꯗꯨꯝ ꯂꯧ ꯂꯥꯛꯀꯅꯤ ꯍꯥꯏꯗꯤ ꯂꯧ ꯂꯥꯛꯄ ꯍꯥꯏꯕꯗꯤ ꯑꯗꯨꯝ
ꯑꯥ ꯑꯗꯨꯒꯅꯦꯆꯦ ꯈꯦꯆꯗꯣ ꯄꯤꯔꯕ ꯃꯇꯨꯡ ꯃꯇꯨꯡꯗꯅꯦ ꯈꯪꯉꯕ꯭ꯔꯥ ꯍꯥꯎꯕ꯭ꯔꯥ ꯀꯃꯥꯏꯅ ꯇꯧꯋꯤ ꯀꯌꯥꯝ ꯍꯪꯉꯨꯅꯣ
ꯎꯝ ꯑꯣꯧꯒꯦ ꯏꯅꯥꯎꯄꯤꯁꯤꯡꯁꯤꯅ ꯀꯃꯦꯟꯁꯦ ꯑꯗꯨꯝ ꯀꯃꯦꯟꯇꯦ ꯇꯧꯔꯣꯏꯕꯁꯤ
ꯍꯪꯒ꯭ꯔꯥ ꯍꯪꯕ꯭ꯔꯥ ꯃꯥꯅ ꯑꯗꯨꯝ ꯍꯥꯏꯖꯔꯛꯆꯅꯤ ꯍꯥꯏꯗꯤ ꯅꯪꯅꯒ ꯌꯥꯝ ꯄꯤꯖꯅꯤꯡꯕ ꯌꯥꯝꯅ ꯀꯩ ꯍꯥꯏꯅꯤ ꯃꯉꯣꯟꯗ ꯌꯥꯝ ꯇꯧꯖꯅꯤꯡꯕꯗꯣ ꯁꯥꯥꯒꯅꯣꯕ ꯑꯗꯨꯝ ꯄꯤꯗꯤ ꯐꯖꯅ ꯄꯤꯕꯤꯌꯣꯕꯀꯣ
ꯑꯩ ꯊꯣꯛꯑꯦ ꯃꯤ ꯏꯃ ꯍꯥꯏꯁꯤꯁꯨ ꯏꯃꯥ ꯋꯥꯈꯜ ꯑꯩꯈꯣꯏ ꯊꯣꯛꯍꯟꯗꯦ
ꯎꯝ ꯑꯗꯨꯗꯨꯒ ꯑꯃ ꯊꯑꯣꯏꯒꯤꯒ ꯋꯥꯔꯤ ꯁꯥꯟꯅꯔꯒ ꯀꯣꯜꯒ ꯇꯧꯔꯒ ꯑꯁ ꯍꯥꯎꯕ꯭ꯔꯥ ꯈꯣꯠꯄ꯭ꯔꯥ ꯀꯥꯏꯅꯒ ꯂꯩꯗꯅꯀꯣ
ꯎꯝ
ꯑꯃ ꯌꯥꯝꯈꯠꯅꯤꯡꯕꯩꯇꯥꯥꯏꯗꯨꯗ ꯍꯪꯉꯨꯅꯨ
ꯑꯩꯈꯣꯏ ꯑꯗꯨꯝ ꯍꯌꯦꯡꯁ ꯆꯥꯗꯩ ꯆꯥꯔꯅꯦꯕ ꯑꯗ ꯑꯗꯨꯝ ꯈꯔ ꯈꯪꯗ꯭ꯔꯦ ꯒ꯭ꯌꯥꯟ ꯇꯌꯥꯟꯁꯦ
ꯃꯥꯅ ꯑꯗꯨꯝ ꯍꯥꯏꯍꯜꯂꯛꯑꯣꯕ ꯃꯥꯥꯟꯅꯗꯣ ꯋꯥꯔꯤꯗꯣ ꯁꯥꯟꯅ ꯑꯗꯨꯝ ꯁꯥꯥꯟꯅꯤꯡꯉꯟꯗꯅ ꯈꯪꯗꯦ ꯅꯩꯁꯥꯂꯣ ꯃꯣꯏꯅ ꯍꯦꯟꯉꯛꯄꯣꯠꯇꯦ ꯀꯔꯤ ꯑꯣꯏꯗꯅ ꯆꯥꯛ ꯆꯥꯔꯕꯣ ꯍꯜꯂꯣ ꯍꯜꯂꯣ ꯅꯦꯠꯋꯥꯛ ꯅꯔ ꯀꯩꯅꯣꯝꯃꯥ ꯇꯥꯟꯅꯗ꯭ꯔꯕꯣ ꯆꯦ ꯍꯜꯂꯣ ꯍꯜꯂꯣ ꯍꯂꯣ